ꯍꯖꯥꯎ ꯇꯥꯄ
ꯇꯥꯕꯤꯔꯔꯕꯣ
ꯇꯥꯏꯌꯦ ꯇꯥꯏꯌꯦ ꯇꯥꯗꯕ꯭ꯔꯣ
ꯀꯩ ꯇꯧꯔꯤꯒꯦ
ꯆꯥꯛ ꯆꯥꯊꯣꯛꯑꯒ ꯐꯝꯃꯒ ꯂꯩꯑꯦ
ꯉꯁꯤꯗꯤ ꯆꯥꯛ ꯊꯣꯡꯉꯕꯣ ꯉꯁꯤꯗꯤ ꯆꯥꯛ ꯆꯥꯔꯕꯣ
ꯀꯩꯗꯧꯉꯩ ꯆꯥꯛ ꯆꯥꯗꯕ ꯅꯨꯃꯤ ꯂꯩꯕ꯭ꯔꯅꯤ
ꯉꯔꯥꯡꯒ ꯉꯔꯥꯡ ꯆꯥꯗꯦ ꯍꯥꯏꯗꯥꯏ
ꯆꯥꯛꯗ ꯉꯔꯥꯡ ꯀꯩꯅꯣꯗ ꯆꯥꯕ ꯆꯥꯛ ꯊꯣꯡꯉꯒ ꯏꯟꯖꯥꯡꯗꯨ ꯒꯥꯏ ꯊꯣꯟꯒꯥꯡ ꯊꯣꯟ ꯅꯣꯏꯗ ꯃꯣꯏ
ꯀꯔꯤ ꯃꯊꯦꯜꯅ ꯍꯣꯠꯅꯒꯦ ꯉꯁꯤ ꯑꯁ ꯁꯤ ꯌꯥꯝꯝꯁꯤꯂꯤꯅꯦ ꯁ ꯑꯩ ꯖꯒꯥꯥꯁꯦ ꯃꯄꯥꯟ ꯃꯄꯥꯟꯗ ꯍꯪꯆꯤ ꯂꯥꯡꯒꯦ ꯊꯣꯛꯑꯕꯅꯁꯨ ꯌꯥꯝ ꯁꯤꯂꯦꯅꯦ ꯑꯥꯔ
ꯍꯧꯖꯤꯛꯂ
ꯑ
ꯊꯣꯛꯄ ꯌꯥꯔꯣꯏꯗ
ꯅꯠꯇꯦ ꯑꯩ ꯑꯩꯒꯤ ꯖꯒꯥ ꯍꯥꯏ ꯍꯥꯏꯕ
ꯑꯣ ꯅꯨꯡꯉꯥꯏꯔꯝꯒꯅꯤ ꯅ ꯗ꯭ꯌꯨꯇꯤ ꯇꯥꯕꯁꯦ ꯅꯨꯡꯗꯥꯡꯗ
ꯍꯣꯏ ꯅꯨꯡꯉꯥꯏꯔꯦ ꯀꯥꯡꯅ ꯃꯔꯣ ꯑꯃ ꯌꯣꯝꯁꯤꯟꯕꯅꯦ ꯀꯥꯡꯅ ꯃꯔꯨꯞ ꯑꯃ ꯌꯣꯝꯁꯤꯟꯕꯅ ꯅꯨꯡꯉꯥꯏꯔꯦ
ꯄꯨꯡ ꯀꯌꯥꯗ ꯑꯃꯨꯛ ꯆꯪꯗꯣꯏꯅꯣ
ꯄꯨꯡ ꯑꯅꯤꯗ ꯂꯣꯏꯗꯣꯏꯅꯤ ꯎꯝ ꯍꯪꯗꯦꯔꯦ ꯑꯦ ꯈꯪꯗꯦ ꯀꯥꯡ ꯀꯥꯡꯒꯤ ꯖꯒꯥꯗ ꯀꯥꯡꯒ ꯂꯩꯃꯤꯟꯅꯔꯕꯅꯦ
ꯀꯥꯡꯅ ꯌꯣꯝꯕꯅꯦꯕ ꯒꯨꯅꯥꯢꯠ ꯒꯨꯅꯥꯏꯠ ꯊꯥꯔꯁꯨ ꯀꯩꯁꯨ ꯀ ꯀꯩꯁꯨ ꯀꯥꯟꯅꯗꯦ ꯍꯧꯖꯤꯛꯇꯤ ꯈꯔ ꯐꯔꯦ ꯅꯨꯡꯁꯤꯠꯁꯤ ꯄꯅꯀꯣ
ꯎꯝ
ꯒꯨꯅꯥꯢꯠ ꯊꯥꯔꯁꯨ ꯃꯄꯥꯟ ꯑꯣꯏꯕꯅꯤꯅ ꯀꯌꯥ ꯀꯥꯡꯁꯦ
ꯀꯩꯅꯣꯗꯣ ꯁꯤꯖꯟꯅꯧ ꯆꯤꯛꯄ꯭ꯔꯅꯦ ꯄ꯭ꯔꯅ ꯈꯣꯡꯒꯨꯞ ꯇꯣꯡꯕ ꯍꯥꯄꯦ ꯂꯣꯡꯄꯦꯟ ꯁꯦꯠꯂꯗꯤ ꯆꯤꯛꯐꯝ ꯂꯩꯔꯣꯏꯗ
ꯈꯣꯡꯒꯨꯞ ꯇꯣꯡꯉꯦ ꯃꯣꯖꯥ ꯉꯛꯇ ꯑꯗꯨ ꯑꯣꯏꯔꯁꯨ ꯈꯨꯠ ꯈꯨꯠꯁꯦ ꯀꯩꯅꯣ ꯇꯧꯋꯦ ꯉꯛꯀ ꯈꯨꯠꯀ ꯇ ꯉꯛ ꯇꯧꯋꯣ ꯆꯦꯅꯦ ꯀꯩ ꯃꯊꯦꯟ ꯆꯥꯒꯦ ꯅꯪꯕꯣ
ꯉꯖꯤ ꯆꯤꯛꯀꯟ ꯆꯥꯏꯌꯦ
ꯋꯥꯎ ꯆꯤꯛꯀꯟꯗꯤ ꯑꯍꯥꯎꯕꯅꯤꯅꯦ ꯁꯤꯗꯤ
ꯍꯥꯎꯇꯦꯗ ꯑꯩꯒꯤꯗꯤ ꯆꯤꯛꯀꯟ ꯍꯥꯎꯇꯦꯗ ꯁꯟꯁꯥ ꯆꯥꯅꯤꯡꯉꯦ
ꯁꯟꯁꯥ ꯅ ꯑꯩꯗꯤ ꯃꯔꯤꯟ ꯆꯥꯅꯤꯡꯉꯤꯅꯦ ꯑꯩ ꯏꯁꯀ꯭ꯋꯥꯁꯅꯦ ꯑꯥꯂꯨꯅꯦ ꯆꯥꯔꯦ ꯍꯥꯎꯇꯦꯗ ꯃꯔꯤꯟ ꯆꯥꯅꯤꯡꯉꯤꯅꯦ
ꯃꯣꯔꯦꯟ ꯍꯥꯏꯖꯦ ꯀꯩꯅꯣ
ꯌꯦꯟ ꯃꯔꯤꯟ
ꯑꯣ ꯑꯁ ꯁꯦꯝꯕꯁꯦ ꯋꯥꯕꯖꯥꯠꯅꯤꯀꯣ ꯅꯍꯥꯟ ꯃꯣꯏ ꯊꯣꯡꯕꯁꯦ ꯍꯥꯎꯇꯦꯗ ꯏꯆꯟꯅꯨꯄꯤ ꯍꯣꯏ ꯃꯕꯥꯅꯤꯕꯨ ꯊꯣꯡꯍꯜꯂꯒ ꯍꯥꯎꯇꯦꯗ ꯌꯥꯝꯅ ꯃꯕꯥꯅꯤꯗꯣ ꯉꯧꯕꯗꯣ ꯈꯔ ꯀꯪꯅ ꯉꯧꯕ ꯑꯗꯨꯒꯤ
ꯀꯪꯅ ꯉꯧꯕꯅ ꯍꯥꯎꯇ꯭ꯔꯣ
ꯑꯁ ꯅꯞ ꯅꯞ ꯂꯥꯎꯔꯒ ꯌꯥꯝꯅ ꯁꯥꯏꯕꯗ
ꯁꯥꯏꯕꯗꯤ ꯑꯦꯍ ꯌꯦꯟ ꯃꯔꯤꯟꯖꯦ
ꯉꯁꯥꯏ ꯌꯥꯝ ꯎꯍꯧꯋꯦ ꯏꯔꯤꯄꯣꯛ ꯂꯥꯏꯟꯗ
ꯑꯝꯇ ꯆꯥꯁꯤꯅꯦ ꯃꯟꯗꯦ
ꯅꯣꯡꯃ ꯆꯥꯁꯦ ꯅꯣꯡꯃ ꯆꯥꯁꯦ
ꯅꯣꯡꯃ ꯅꯠꯇꯦ ꯍꯌꯦꯡ ꯍꯡꯆꯤꯠ ꯆꯥꯔꯁꯦ
ꯍꯣꯏ ꯌꯥꯏꯌꯦ
ꯍꯪꯆꯤꯠ ꯑꯩ ꯊꯣꯛꯂꯛꯀꯅꯤ ꯗꯨꯗ ꯆꯥꯔꯁꯦ ꯁꯦꯝꯃꯒ
ꯎꯝ ꯆꯥꯁꯦ ꯆꯥꯁꯦ
ꯑꯧ ꯅꯪ ꯊꯣꯡꯒꯗꯕꯅꯤꯀꯣ ꯑꯗꯨꯗꯤ
ꯑꯩ ꯊꯣꯡꯕ ꯍꯩꯇꯦꯗ
ꯑꯩꯁꯨ ꯍꯩꯇꯦ ꯆꯥꯕꯗꯤ ꯍꯩꯕꯀꯣ ꯃꯔꯤꯟ ꯈꯨꯠ ꯈꯨꯊꯣꯡꯗꯣ ꯀꯩꯅꯣ ꯇꯧꯕ꯭ꯔ ꯃꯣꯏ
ꯆꯥꯕꯒ ꯊꯣꯡꯕꯒꯗꯤ ꯂꯥꯏꯔꯤ ꯁꯦꯝꯕꯗꯨꯅꯤꯅꯦ
ꯁꯦꯝꯕꯗꯣ ꯈꯔ ꯂꯨꯏ
ꯊꯣꯡꯕꯗꯣ ꯀꯩꯅꯣ ꯇꯧꯕ꯭ꯔꯕ ꯍꯥ ꯍꯥꯟ ꯅ ꯏꯁꯤꯡ ꯑꯁꯥꯕꯗ ꯐꯨꯠꯇꯕ꯭ꯔꯣ
ꯐꯨꯠꯂꯦ
ꯑꯣ ꯑꯁꯥꯕꯗ ꯐꯤꯜ ꯐꯨꯠꯂꯒ ꯃꯅꯝ ꯃꯍꯤꯗꯣ ꯈꯔ ꯀꯪꯍꯜꯂꯒ ꯃꯨꯛ ꯉꯧꯕꯗꯣ ꯑꯗꯨꯅ ꯍꯥꯎꯕꯅꯦꯕ
ꯎꯝ ꯑꯗꯨꯃꯥꯏꯅ ꯇꯧꯕꯅꯦ
ꯃꯍꯤꯗꯣ ꯀꯩꯅꯣ ꯇꯧꯗ꯭ꯔꯗꯤꯀꯣ ꯗꯥꯏꯔꯦꯛ ꯉꯧꯕꯗꯨꯗꯤ ꯀꯩꯅꯣ ꯇꯧꯕꯅꯦ ꯃꯍꯤ ꯌꯥꯝ ꯀꯩ ꯀꯩ ꯍꯥꯏꯁꯤꯔꯥ ꯑꯩꯈꯣꯏꯒꯤ ꯃꯊꯤ ꯃꯅꯝꯗꯣ ꯈꯔ ꯆꯦꯟꯕꯅꯦꯕ
ꯎꯝ ꯑꯗꯨꯃꯥꯏꯅ ꯊꯣꯛꯂꯛꯄꯅꯦ ꯑꯗꯨ ꯂꯣꯏꯅ ꯂꯧꯊꯣꯛꯑꯒ ꯐꯖꯅ ꯆꯥ ꯄꯥꯝꯊꯣꯛꯑꯒ ꯊꯨꯝ ꯈꯔ ꯊꯨꯝꯗꯣ ꯈꯔ ꯈꯔ ꯊꯥꯗꯔꯒ ꯅꯣꯏꯔꯒꯀꯣ ꯆꯥꯝꯃꯗꯤ ꯀꯩꯅꯣ ꯊꯣꯛꯂꯛꯑꯕ ꯑꯗꯨ ꯃꯇꯝꯗ ꯌꯥꯝꯅ ꯁꯦꯡꯉꯛꯀꯅꯤ ꯑꯗꯨ ꯃꯇꯝꯗ ꯑꯁ ꯅꯍꯥꯟ ꯑꯩꯅ ꯁꯦꯝꯈꯤꯕꯗꯣ ꯅꯪ ꯂꯥꯛꯄ ꯃꯇꯝꯗ ꯁꯦꯝꯕ ꯑꯁ ꯌꯥꯝꯃꯟꯗꯅꯀꯣ ꯏꯊꯟꯇ ꯁꯦꯝꯕꯅꯤꯅ ꯑꯁ
ꯍꯣꯏ ꯀꯨꯏꯅ ꯁꯦꯝꯃꯦ ꯍꯥꯏꯅꯦ ꯏ ꯆꯠꯅꯕꯤꯗꯣ ꯀꯨꯏꯅ ꯁꯦꯝꯃꯦ ꯍꯥꯏꯌꯦꯕ ꯀꯨꯏꯅ ꯁꯦꯝꯃꯦ ꯍꯥꯏꯌꯦꯕ ꯑꯗꯨ ꯅꯨꯃꯤꯠꯇꯣ ꯑꯩꯁꯨ ꯃꯇꯦꯡ ꯄꯥꯡꯕꯤ ꯌꯥꯏꯕ ꯑꯗꯣ ꯑꯩꯗꯤ ꯀꯩꯅꯣ ꯆꯥꯛ ꯆꯥꯅꯕ ꯁꯣꯝꯗ ꯊꯕꯛ ꯁꯤꯜꯂꯕꯅꯤꯅꯀꯣ ꯑꯦ ꯊꯕꯛ ꯁꯤꯟꯕ ꯑꯩ ꯑꯃꯨꯛ ꯍꯥꯏꯒꯠꯇꯣꯏꯅꯤꯅꯀꯣ
ꯂꯩꯔꯒ ꯂꯩꯕ꯭ꯔꯥ ꯈꯜꯂꯒ ꯆꯠꯈ꯭ꯔꯦ ꯍꯥꯏ
ꯎꯝ ꯑꯩꯗꯤ ꯑꯩ ꯀꯨꯝꯊꯈꯤꯕꯗꯣ ꯑꯗꯨꯗꯒꯤ ꯆꯥꯛ ꯆꯥꯊꯣꯛꯒ ꯑꯗꯨꯝ
ꯀ ꯀꯐꯒ꯭ꯔꯝꯃꯦ
ꯑꯗꯨꯃꯥꯏꯅ ꯇꯧꯕ ꯃꯥꯜꯂꯦ ꯍꯣꯏ ꯉꯁꯤꯗꯤ ꯀꯥꯏ ꯆꯠꯂꯦ
ꯁꯤ ꯀꯥꯏꯗꯨꯁꯨ ꯆꯠꯇꯦꯗꯅ ꯆꯄꯤꯤ ꯂꯣꯏꯔꯒ ꯑꯗꯨꯝ ꯍꯤꯞꯄ ꯍꯤꯞꯄꯒ ꯉꯥꯏꯍꯥꯛ ꯇꯨꯝꯃꯦ ꯑꯃꯨꯛ ꯀꯩꯅꯣ ꯇꯧꯕ ꯗꯌꯨꯇꯤ ꯆꯥꯛ ꯆꯥꯕ ꯆꯠꯂꯦ ꯑꯃꯨꯛ ꯗꯗꯨꯌꯨꯇꯤ ꯊꯣꯛꯏꯅꯤꯅꯦꯁꯦ
ꯔꯤꯃꯊ ꯆꯥ ꯅꯥꯣ
ꯑꯁ ꯑꯂꯨꯒꯁ ꯀꯋꯥꯅꯤꯗ ꯍꯥꯎꯗ ꯌꯥ
ꯁꯨꯀ꯭ꯋꯥꯁꯤ ꯆꯝꯐꯨꯣꯏꯒꯨꯝꯕ ꯆ ꯍꯥꯎꯕꯅꯤ ꯑꯗꯨꯝ ꯍꯥꯎꯕꯅꯤ ꯍꯌꯦꯡ ꯍꯌꯦꯡꯁꯤ ꯀꯩꯅꯣꯗ ꯆꯠꯁꯤꯔꯥ ꯈꯟꯕ ꯌꯨꯝ ꯊꯪꯗꯦꯅꯦ ꯑꯗꯨꯝ ꯁꯥꯟꯅ ꯁꯝꯅꯔꯒ ꯌꯥꯝ ꯆꯠꯅꯤꯡꯉꯥꯏꯁꯦ
ꯅ ꯁꯥꯏ ꯅ ꯁꯥꯏ ꯍꯗꯦ ꯊꯀꯦꯔꯣ
ꯁꯤꯔ ꯀꯜꯂꯤꯕ
ꯏꯁꯥꯗ ꯀꯔꯤ ꯂꯩꯔꯨ ꯅꯣꯏ ꯁꯥꯏꯒ ꯆꯠꯇꯣꯏꯔꯣ
ꯀꯩꯅꯣ ꯂꯩꯕ ꯍꯥꯞꯇꯣ ꯐꯨꯔꯤꯠꯇꯣ ꯁꯪꯃꯥꯔꯗ ꯂꯤꯞꯄꯗꯣ ꯁꯝꯃꯥꯔꯗ ꯂꯤꯞꯄꯗꯣ
ꯑꯣ ꯐꯨꯔꯂꯣ
ꯎꯝ ꯑꯗꯨ ꯂꯧꯅꯤꯡꯕ
ꯎꯝ ꯂꯧꯧꯕ ꯀꯩꯅ ꯕꯤꯁꯥꯜ ꯑꯩꯁꯨ ꯕꯤꯚꯤꯁꯥꯜꯗꯤ ꯀꯩꯅꯣꯝꯗꯤ ꯂꯧꯗꯣ ꯊꯥꯔꯛꯀꯅꯦ ꯊꯥꯔꯛꯀꯅꯤ ꯊꯥꯔꯛ ꯂꯣꯏꯔꯀꯅꯦ ꯂꯨꯄꯥ ꯃꯉꯥꯔꯣ ꯇꯔꯨꯛꯂꯣ ꯊꯗ ꯂ ꯍꯅꯦ ꯀꯦꯇꯒꯦ
ꯏꯃꯥꯟꯅꯕꯁꯦ ꯌꯥꯗꯣꯏꯅꯦ ꯏꯃꯥꯟꯅꯕ ꯏꯃꯥꯟꯅꯕ ꯑꯃ ꯂꯩꯌꯦ ꯗꯤꯝꯗꯨ ꯈꯪꯕ꯭ꯔꯣ
ꯍꯣꯏ
ꯀꯥꯟꯅꯕ ꯑꯃ ꯂꯩꯌꯦ ꯏꯁꯩꯁꯥ ꯂꯩꯁꯥꯕꯤ ꯅꯝꯕꯔ ꯅꯤꯔꯒ ꯑꯗꯨꯝ ꯂꯩ
ꯥꯕꯤꯥꯕꯤꯅꯦ ꯄ ꯄꯤꯕꯤꯌꯨ ꯀꯩꯅꯣ
ꯑꯩꯉꯣꯟꯗꯗꯤ ꯂꯩꯁꯥꯕꯤꯅꯕ ꯌꯥꯎꯗ꯭ꯔꯦꯕ ꯑꯁ ꯅꯝꯕꯔ ꯄꯤꯔꯛꯑꯣ ꯅꯝꯕꯔ ꯄꯤꯔꯛꯑꯣ ꯑꯁꯤ ꯉꯥꯛꯇꯅꯦ
ꯎꯝ ꯑꯩꯁꯨ ꯕꯤꯁꯥꯜꯗ ꯀꯩꯅꯣꯝꯃ ꯂꯧ ꯂꯧ ꯂꯩꯗꯅ ꯄꯩꯁꯥ ꯂꯩꯇꯕꯒꯤꯀꯣ ꯑꯩꯈꯣꯏꯒꯤ ꯏꯁꯇꯤꯜ ꯐ꯭ꯂꯥꯛꯁꯇ ꯐ꯭ꯂꯥꯛꯁꯇꯣ ꯁꯥꯜꯗ ꯆꯥꯇ꯭ꯔꯨꯛꯂ ꯆꯥꯝꯃꯉꯥꯔ ꯑꯣꯏꯈꯤꯕꯅꯦ ꯑꯣ ꯂꯧꯒꯦ ꯇꯧꯔ ꯩꯅꯣ ꯄꯤꯖꯥ ꯄꯅꯤ ꯁꯥ ꯍꯥꯏꯗꯅ
ꯏꯁꯥ ꯂꯩꯇꯗ ꯍꯟꯗꯛ ꯏꯁꯥ ꯂꯩꯇꯕ ꯀꯩꯅꯣ ꯇꯧꯕ ꯌꯥꯗ꯭ꯔꯦ
ꯑꯍꯤꯡꯗꯒꯨꯝꯕ ꯑꯗꯨꯝ ꯍꯧꯒꯠꯂꯒ ꯊꯣꯛꯇꯣꯏꯅꯣꯀꯣ ꯏꯁꯤꯡ ꯑꯁꯥꯕꯁꯦ ꯊꯛꯇꯗꯤ ꯌꯥꯗꯕ ꯑꯦꯂꯔꯖꯤꯁ ꯂꯩꯕꯅꯤꯅ ꯑꯏꯪꯕꯗꯣ ꯌꯥꯝ ꯐꯠꯇꯦꯕ
ꯎꯝ ꯃꯥꯅꯦ
ꯄꯩꯁꯥ ꯂꯩꯔꯀꯥꯟꯗ ꯆꯠꯂꯒ ꯑꯁꯤꯁ ꯃꯤ ꯄꯣꯠ ꯃꯌꯥꯝ ꯂꯧꯗꯧ ꯂꯩꯏꯗ ꯕꯤꯁꯥꯜꯗꯒꯤ
ꯑꯗꯨꯝ ꯇꯧꯔꯤꯕ꯭ꯔꯣ ꯍꯧ ꯍꯧꯖꯤꯛꯀꯥꯟꯁꯨ
ꯑꯗꯨꯝ ꯇꯧꯋꯦ ꯑꯩꯈꯣꯏꯗꯤ ꯑꯍꯤꯡꯗꯒꯨꯝꯕ ꯑꯗꯨꯝ ꯍꯧꯒꯠꯄꯅꯤꯅ ꯍ ꯍꯦꯟꯅ ꯐꯠꯇꯦꯕ ꯑꯗꯨꯗꯤ ꯑꯩꯈꯣꯏꯒꯤ ꯅꯨꯡꯗꯥꯡꯗ ꯄꯣꯊꯥꯔꯒ ꯑꯗꯨꯝ ꯐꯖꯅ ꯄꯣꯊꯥꯔꯒꯅꯦ ꯑꯩꯈꯣꯏ ꯁꯥꯁꯦ ꯏꯪꯍꯟꯗꯗꯤ ꯑꯗꯨꯝ ꯐꯩꯌꯦꯕ ꯑꯗꯨꯗꯒꯤ ꯀꯥꯡꯁꯨ ꯌꯥꯝ ꯃꯅꯦ ꯒꯨꯠꯅꯥꯏꯠ ꯊꯥꯗꯁꯨ ꯌꯥꯗꯦ ꯒꯨꯠꯅꯥꯏꯠ ꯊꯥꯔꯒ ꯑꯗꯨ ꯃꯅꯝꯗꯨꯅ ꯍꯦꯟꯅ ꯐꯠꯇꯦꯕ
ꯎꯝ ꯑꯁ ꯑꯗꯨ ꯌꯥꯝ ꯐꯠꯇꯕꯅꯦ ꯑꯩꯒꯤ ꯍꯧꯖꯤꯛꯀꯥꯟꯗꯤ ꯀꯔꯤꯝ ꯇꯧꯗꯦ ꯑꯗꯨꯒꯨꯝꯕꯗꯣ
ꯀꯩ ꯇꯧꯗ꯭ꯔꯕꯣ
ꯍꯧꯖꯤꯛꯀꯥꯟꯁꯦ ꯁꯥꯒꯠꯂꯛꯄꯒꯤꯔ ꯈꯪꯗꯦ ꯑꯗꯨ ꯀꯔꯤꯝ ꯇꯧꯗ꯭ꯔꯦ ꯍꯥꯊꯤ ꯇꯧꯕꯁꯨ ꯇꯧꯗ꯭ꯔꯦ
ꯑꯩꯁꯨ ꯃꯔꯛꯇ ꯑꯩꯈꯣꯏꯒꯤ ꯏꯟꯊꯝ ꯀꯩꯅꯣ ꯇꯧꯕꯗꯣ ꯈ꯭ꯔꯤꯁꯃꯥꯁ ꯅ꯭ꯌꯨ ꯌꯔ ꯃꯇꯝꯗꯣ ꯅꯨꯡꯗꯥꯡ ꯅꯨꯡꯗꯥꯡꯗ ꯑꯗꯨꯝ ꯕ꯭ꯂꯦꯡꯀꯦꯠ ꯃꯈꯥꯗ ꯑꯗꯨꯝ ꯄꯣꯊꯥ ꯂꯩꯕꯅꯤꯅ ꯑꯗꯨ ꯑꯗꯨ ꯃꯇꯝꯗ ꯀꯩꯁꯨ ꯇꯧꯗꯦꯕ ꯑꯁꯤꯗ ꯀꯨꯝꯊ ꯁꯤꯗ ꯂꯥꯛꯑꯒ ꯑꯃꯨꯛ ꯗ꯭ꯌꯨꯇꯤ ꯇꯔꯣ ꯑꯍꯤꯡꯗ ꯑꯃꯨꯛ ꯍꯧꯒꯠꯄ ꯈꯣꯠꯄ ꯏꯪꯕ ꯈꯥꯡꯕ ꯈꯣꯠꯄ ꯇꯧꯔꯨꯕꯗꯒꯤ ꯑꯃꯨꯛ ꯍꯧꯋꯤꯅꯤꯅꯦ
ꯎꯝ
ꯁꯤ ꯌꯥꯝ ꯋꯥꯏꯑꯦ ꯁꯤ ꯑꯦꯂꯔꯖꯤꯁꯦ
ꯀꯩꯅꯣ ꯁꯤꯗꯥꯛ ꯑꯃ ꯍꯥꯏꯕꯤꯒꯦ ꯇꯧꯔꯤꯕ ꯍꯤꯗꯥꯥꯛ ꯑꯃ ꯌꯥꯝ ꯇꯥꯡꯕꯅꯤꯅ
ꯄꯩꯁꯥ ꯂꯩꯔꯀꯥꯟꯗ ꯅꯣꯏꯒꯤ ꯀꯩꯅꯣꯗꯣ ꯑꯗꯨꯗꯣ ꯌꯦꯡꯊꯣꯛ
ꯑꯗꯨ ꯄꯩꯁꯥ ꯌꯥꯝ ꯇꯥꯡꯉꯦ
ꯄꯩꯁꯥ ꯌꯥꯝ ꯇꯥꯡꯉꯦ
ꯑꯣ ꯑꯩ ꯐꯩꯗꯤ ꯐꯩ ꯑꯗꯨ ꯑꯣꯏꯔꯁꯨ ꯇꯥꯡꯃꯟꯗꯅꯀꯣ ꯑꯩ ꯍꯥꯏꯕ ꯇꯜꯂꯤꯅꯦꯕ ꯃꯤꯁꯤꯡꯒꯤ ꯃꯤ
ꯑꯍꯨꯝ ꯃꯔꯤ ꯂꯩꯗꯤ ꯌꯥꯔꯕ ꯅꯠꯇ꯭ꯔꯣ
ꯑꯍꯨꯝ ꯃꯔꯤ ꯑꯍꯨꯝ ꯃꯔꯤꯁꯦ ꯆꯥꯒꯗꯧꯕꯁꯦ ꯊꯥ ꯑꯍꯨꯝ ꯆꯥꯒꯗꯧꯕꯅꯦꯕꯀ ꯃꯥꯏ
ꯑꯍꯨꯝ ꯃꯔꯤꯗꯨꯅ ꯊꯥ ꯑꯃꯃꯨꯛ ꯆꯠꯄ꯭ꯔꯣ
ꯐꯁ ꯇꯥꯏꯝ ꯀꯣꯔꯁ ꯑꯃ ꯊꯥ ꯃꯅꯦꯕꯀꯣ
ꯑꯥ
ꯑꯗ ꯂꯤꯁꯤꯡ ꯃꯔꯤꯒꯨꯝꯕ ꯆꯪꯅꯦꯕ ꯑꯁ
ꯑꯁ ꯑꯗꯨꯗꯤ ꯑꯗꯨ ꯂꯣꯏꯔꯀꯥꯟꯗ ꯑꯃꯨꯛ ꯂꯧ ꯂꯧꯗ ꯂꯧꯒꯗꯕꯅꯦ ꯍꯤꯗꯥꯛꯇꯨ
ꯃꯥꯒꯤ ꯀꯣꯔꯁꯁꯦ ꯆꯍꯤ ꯊꯥ ꯑꯍꯨꯝ ꯑꯣꯏꯒꯗꯧꯕ ꯑꯗꯨ ꯑꯣꯏꯔꯗ ꯄꯣꯠꯂꯝꯅ ꯂꯤꯁꯤꯡ ꯀꯌꯥ ꯇꯥꯔꯦ
ꯇꯔꯥꯃꯨꯛ ꯆꯪꯒꯗ ꯑꯣꯏꯗꯗꯤ
ꯇꯔꯥ ꯍꯦꯟꯒꯅꯤ ꯇꯔꯥꯃꯔꯤꯒꯨꯝꯕ ꯆꯪꯒꯅꯤ ꯑꯗꯨꯒꯤ ꯑꯩ ꯌꯥꯝ ꯍꯥꯏꯅꯤꯡꯗꯕ ꯍꯥꯏꯇꯥꯥꯔꯦ ꯌꯥꯝ ꯂꯩꯑꯦꯕꯀꯣ ꯥꯇꯣꯟꯗꯨꯁꯨ ꯃꯥ ꯃꯥꯗꯤ ꯁꯣꯏꯗꯅ ꯌꯦꯡꯍꯟꯕ ꯇꯥꯔꯦ ꯑꯗꯣ ꯑꯗꯨ ꯍꯤꯗꯥꯛꯇꯣ ꯆꯥꯔꯗꯤ ꯀꯣ ꯆꯥꯛ ꯌꯦꯟꯁꯥꯡꯁꯦ ꯆꯥꯔꯣꯏꯗꯕ ꯌꯥꯝ ꯂꯩꯕꯀꯣ ꯑꯗꯨ ꯐꯖꯅ ꯐꯣꯂꯣ ꯇꯧꯗꯗꯤ ꯌꯥꯗꯕ
ꯑꯁ ꯑꯩꯗꯤ ꯌꯥꯔꯅꯦ ꯑꯗꯨꯗ ꯍꯤꯗꯥꯛ ꯆꯥꯔꯗꯤ ꯁꯤꯗ ꯍꯤꯟꯖꯥꯡ ꯆꯥꯔꯣꯏꯗꯕ ꯀꯩꯅꯣꯗꯣ ꯑꯩꯈꯣꯏꯗꯤ ꯃꯤ ꯃꯌꯥꯝꯒꯤ ꯊꯣꯡꯕꯅꯤꯅꯀꯣ
ꯑꯗꯨ
ꯐꯛꯇꯅꯤꯕ ꯁꯤꯒꯤ ꯑꯦꯂꯔꯖꯤꯁꯦ ꯑꯩꯈꯣꯏꯒꯤ ꯀꯩ ꯍꯥꯏꯁꯤꯔꯥ ꯅꯨꯡꯗꯥꯡꯗꯨꯒꯨꯝꯕ ꯐꯖꯅ ꯄꯣꯊꯥꯔꯒꯀꯣ ꯎꯄꯣꯏ ꯃꯔꯛꯇ ꯆꯠꯊꯕꯤ ꯐꯖꯅ ꯀꯩꯅꯣ ꯇꯧꯔꯒꯗꯤ ꯀꯩꯁꯨꯗꯤ ꯈꯊꯤꯕꯨꯗꯤ ꯍꯥ ꯈꯥꯅꯤꯡꯗꯕꯅꯦꯕ ꯑꯍꯤꯡꯗꯒꯨꯝꯕ ꯍꯧꯒꯠꯂꯒ ꯀꯩꯅꯣ ꯇꯧꯕꯗꯣ ꯈ꯭ꯋꯥꯏꯗꯒꯤ ꯐꯠꯇꯦꯕ ꯑꯗꯨꯗ ꯏꯁꯤꯡ ꯑꯏꯤꯡꯕ ꯑꯃꯨꯛ ꯊꯛꯆꯤꯟꯒꯅꯤ
ꯎꯝ
ꯏꯁꯤꯡ ꯆ ꯆꯥꯒꯨꯝꯕ ꯌꯥꯝ ꯁꯥꯕꯗꯣ ꯑꯗꯨꯒ ꯑꯗꯨꯒꯨꯝꯕꯁꯨꯛ ꯊꯛꯀꯅꯨ ꯍꯥꯏꯕꯅꯤ
ꯑꯗꯨꯒꯨꯝꯕꯁꯨ ꯐꯠꯇꯦ ꯍꯥꯏꯔꯣ
ꯑꯥꯎ ꯂꯨꯝꯕꯨ ꯂꯨꯝꯕꯨ ꯇꯧꯕꯗꯣ
ꯂꯣꯕꯨ ꯂꯣꯝꯕꯨ ꯁꯕꯗꯣ ꯎ ꯎ ꯄꯦꯔꯥꯅꯤꯗ ꯁꯤꯒ ꯂꯩꯅꯁꯦ ꯋꯥꯏꯕ ꯑꯩꯈꯣꯏꯒꯤ
ꯋꯥꯕꯅꯤꯅ ꯑꯁꯦꯡꯕ ꯎꯝ
ꯑꯗꯨꯒ ꯆꯥꯒꯨꯝꯕꯁꯕꯒꯨꯝ ꯑꯗꯨꯝ ꯆꯁꯤꯜꯂꯒꯗꯤ ꯈꯔ ꯐꯩꯌꯦꯕ ꯆꯥꯛ ꯆꯥꯔꯝꯗꯥꯗ ꯑꯩꯈꯣꯏ ꯍꯧꯒꯠꯄꯒꯤ ꯇꯥꯏꯃꯤꯡꯗꯣ ꯑꯗꯨ ꯃꯥꯏ ꯇꯥꯔꯅꯤ ꯑꯗꯒꯤ ꯁꯥꯒꯣꯜ ꯀꯩꯀꯥ ꯃꯥꯏ ꯐꯦꯡ ꯃꯥꯏ ꯇꯥꯕꯗ ꯑꯗꯨꯒꯤ ꯃꯃꯅꯗꯨꯅꯕꯨ ꯍꯥꯊꯤ ꯈꯜꯂꯦꯕ
ꯑꯩꯁꯨꯅꯦ ꯑꯗꯨ ꯁꯕꯣꯜꯒꯤ ꯃꯅꯝꯗꯣ ꯑꯁ ꯑꯗꯨ ꯇꯧꯔꯕ ꯍꯧꯖꯤꯛꯀꯥꯟꯗꯤ ꯐꯔꯦ ꯑꯩ ꯈꯜꯂꯤꯅꯦ ꯁꯥꯒꯠꯇꯒꯤꯔꯥ ꯈꯜꯂꯤꯅꯦ
ꯑꯗꯣ ꯍꯥꯊꯤ ꯈꯜꯂꯅꯤ ꯍꯥꯊꯤ ꯍꯥꯊꯤ ꯈꯜꯂꯒ ꯑꯩꯈꯣꯏꯒꯤ ꯆꯥꯛ ꯑꯁꯥꯕꯗꯣ ꯑꯁꯥꯕꯗꯣ ꯑꯃꯨꯛ ꯆꯥꯔꯒꯗꯤ ꯀꯩꯁꯨꯕꯨꯗꯤ ꯐꯩꯏꯕ ꯀꯥꯏ ꯂꯩꯅꯦꯗ ꯌꯥꯝ ꯋꯥꯏꯗ ꯑꯩꯗꯤ ꯀꯨꯏꯔꯕꯅꯦꯅ ꯇꯧꯔꯤꯁꯦ
ꯀꯨꯏꯔ ꯃꯥꯜꯂꯦ ꯑꯩꯈꯣꯏ ꯌꯦꯡꯗꯕꯗꯤ ꯃꯤꯗꯤꯌꯥ
ꯅ ꯁꯥꯏ ꯅꯕꯥꯅꯤꯒꯤꯗ ꯆꯠꯇꯣꯏꯔꯣ
ꯆꯗ ꯇꯠꯕꯤꯔꯥꯎ ꯃꯥꯅ